ꯇꯕ꯭ꯔꯣ
ꯍꯣꯏ ꯇꯥꯏ ꯇꯥꯏꯦ ꯀꯣ
ꯑꯁ ꯑꯩ ꯍꯧꯖꯤꯛꯅꯦ ꯃꯥꯒꯤ ꯑꯦꯞ ꯆꯥꯡ
ꯑꯥ ꯑꯩꯒꯤ ꯀꯣꯜꯗꯣ ꯑꯅꯤꯔꯛꯅꯦ ꯁꯤꯅ
ꯑꯣ ꯑꯗꯨ ꯑꯩꯉꯣꯟꯗ ꯍꯧꯖꯤꯛꯇꯤ ꯀꯣꯜ ꯂꯥꯛꯇꯦꯕ ꯑꯩꯗꯣ
ꯎꯝ ꯑꯗꯨ ꯅꯪ ꯐꯣꯟ ꯑꯇꯣꯞꯄꯗ ꯄꯥꯏꯕ꯭ꯔꯥꯁꯤ ꯋꯥꯏ ꯖꯤꯔꯣ ꯆꯠꯈ꯭ꯔꯦ ꯑꯃꯗꯤ ꯑꯃꯗꯤ ꯔꯤꯡꯒꯤꯡ ꯆꯠꯂꯦ ꯅꯣꯏ ꯄꯤꯛꯑꯞ ꯇꯧꯔꯦ ꯁꯦꯀꯦꯟ ꯇꯥꯏꯝ ꯀꯣꯜ
ꯑꯣ ꯑꯉꯣꯟꯗꯗꯤ ꯀꯣꯜ ꯂꯥꯛꯇꯦꯕ ꯑꯗꯨꯒ ꯑꯦꯞ ꯍꯥꯟꯗꯣꯛꯄꯗ ꯀꯣꯜ ꯂꯥꯛꯏꯕ ꯑꯩꯗꯣ ꯅꯪ ꯀꯣꯜ ꯇꯧꯗꯕ ꯀꯨꯏꯔꯦ ꯔꯤꯐ꯭ꯔꯦꯁ ꯇꯧꯕ ꯆꯪꯒꯦꯅ ꯇꯥꯎꯕꯅꯦꯕ
ꯑꯗꯨ ꯅꯪꯒꯤ ꯐꯣꯟꯗ ꯄꯥꯏꯕ꯭ꯔꯥꯁꯤ
ꯑꯧ
ꯑ ꯑꯣ ꯖꯥꯖꯅꯤ ꯀꯣ
ꯎꯝ ꯑꯃꯗꯨꯗꯤꯀꯣ ꯅꯝꯕꯔ ꯑꯇꯣꯞꯄꯗꯣ ꯒ꯭ꯔꯨꯞꯇ ꯃꯤ ꯈꯪꯅꯗꯕ ꯃꯤꯌꯦ ꯂꯥꯛꯏꯕ ꯁꯤ ꯅꯝꯕꯔꯗꯤ ꯑꯅꯧꯕꯅꯤꯅ ꯒ꯭ꯔꯨꯞ ꯀꯅꯥ ꯐ꯭ꯔꯤ ꯂꯩꯕ꯭ꯔꯣꯅ ꯊꯥꯅꯤꯉꯥꯏꯒꯤ ꯍꯥꯡꯕꯅꯦ
ꯑꯣ ꯑꯣ ꯐꯥꯏ ꯐꯥꯏ
ꯇꯜꯂꯦꯕ ꯅꯠꯇ꯭ꯔꯗꯤ ꯑꯩꯒꯤ ꯃꯤ ꯈꯪꯅꯕ ꯌꯥꯝ ꯂꯩꯩꯌꯦꯕ ꯁꯤ ꯑꯃ ꯑꯗꯨꯗꯤ
ꯑꯩꯒꯤꯁꯨꯅꯦ ꯑꯗꯨꯒꯤ ꯑꯩꯅ ꯋꯥꯆꯦꯞꯇ ꯑꯩꯒꯤ ꯃꯤꯡꯀꯣ
ꯑꯥ
ꯀꯔꯤꯅꯣ ꯍꯧꯖꯤꯛ ꯄꯥꯟ ꯃꯥꯏ ꯍꯥꯏꯅ ꯑꯩꯅ ꯊꯥꯔꯛꯄ ꯑꯩꯒꯤ ꯃꯤꯡ ꯑꯗꯨꯝ ꯊꯣꯛꯄꯗꯣ ꯑꯩꯅ ꯇꯥꯜꯕꯒꯤ ꯑꯗꯨ ꯅꯪ ꯅꯣꯏꯅ ꯁꯦꯚ ꯇꯧ ꯅꯣꯏꯗꯤ ꯑꯩꯒꯤ ꯅꯝꯕꯔ ꯁꯦꯚ ꯇꯧꯕꯅꯤꯅ ꯀꯣ
ꯑ
ꯅꯣꯏꯗꯤ ꯁꯦꯚ ꯇꯧꯈ꯭ꯔꯕꯗꯤ ꯈꯪꯔꯣꯏ ꯃꯤ ꯈꯪꯗꯕꯗꯤ ꯑꯩꯒꯤ ꯃꯤꯡꯗꯣ ꯎꯝ
ꯑꯥ
ꯑꯗꯨꯅꯦ
ꯍꯥꯏ ꯭ꯔ
ꯎꯝ
ꯇꯦ ꯑꯩꯁꯨ ꯈꯔ ꯇꯧꯎꯒꯦꯅ ꯇꯧꯍꯒꯅꯦ ꯇꯒꯦꯔꯣ ꯑ ꯑ ꯇꯥꯞ ꯅꯧ ꯍꯜꯂꯣ